ꯑ ꯇꯥꯏ ꯇꯥꯏ ꯇꯥꯏ ꯑꯥ ꯋꯥꯛꯀꯤꯡ ꯆꯠꯄ ꯂꯣꯏꯔꯕꯣ
ꯆꯠꯂꯤ ꯋꯥꯛꯀꯤꯡ ꯆꯠꯂꯝ ꯃꯃꯥꯡꯗ ꯑꯩꯈꯣꯏꯒꯤ ꯍꯤꯡꯒꯣꯜ ꯑꯃ ꯂꯩꯌꯦꯕꯀꯣ
ꯑꯥ
ꯍꯤꯡꯒꯣꯜꯗꯨꯗ ꯁꯨꯝ ꯂꯩꯔꯤ ꯑꯃꯨꯛ ꯆꯪꯉꯛꯑꯅꯤ
ꯉꯁꯥꯏꯗꯣ ꯀ ꯀꯩ ꯍꯥꯏꯔꯝꯕꯅꯦꯕ ꯏꯕꯥꯅꯤꯒꯤꯗꯣ ꯑꯥ
ꯑꯣ ꯉꯁꯥꯏ ꯁꯨꯝ ꯍꯛꯆꯥꯡ ꯁꯥꯖꯦꯜ ꯐꯤꯖꯣꯊꯦꯔꯥꯄꯤ ꯇꯧꯕꯩꯗꯣ ꯑꯗꯨꯅꯤꯗ ꯎꯝ
ꯃꯥꯁꯦ ꯎꯝ ꯑꯩꯈꯣꯏ ꯑꯦꯔꯤꯌꯥꯗ ꯃꯥ ꯃꯊꯟꯇꯅꯦꯕꯀꯣ ꯍꯣꯏꯌꯦ ꯑꯩ ꯀꯥꯥꯎ ꯀꯥꯎꯒ꯭ꯔꯦ ꯀꯩꯅꯣ ꯍꯥꯏꯒꯦ ꯇꯧꯔꯝꯗꯣ ꯀꯥꯎꯒ꯭ꯔꯦ ꯑꯩ
ꯑꯗꯣ ꯃꯥ ꯃꯊꯟꯇ ꯑꯣꯏꯕꯅꯤꯅ ꯑꯗꯨꯗꯤ ꯃꯌꯥꯝꯒꯤꯗꯤ ꯑꯗꯨꯝ ꯃꯤꯗꯤ ꯑꯗꯨꯝ ꯂꯥꯛꯅꯕ ꯅꯠꯇ꯭ꯔꯣ ꯑꯗꯨꯝ
ꯌꯥꯝ ꯂꯥꯛꯑꯦ ꯌꯥꯝꯅꯗꯤ ꯅꯠ ꯀꯩꯅꯣꯗꯤ ꯇꯧꯗꯤ ꯇꯧꯗꯤ ꯇꯧꯗꯦ ꯌꯥꯝꯅ ꯂꯥꯞ ꯃꯥ ꯀꯩꯅꯣꯁꯨ ꯆꯠꯂꯦ ꯃꯥ ꯃꯤ ꯌꯨꯝꯗ ꯀꯩꯅꯣ ꯇꯧꯔꯁꯨꯀꯣ ꯃꯤ ꯂꯦꯡꯕ ꯈꯣꯠꯄ ꯉꯝꯗꯕ ꯀꯥꯡꯕꯨꯗꯣ
ꯑꯥ
ꯑꯦꯛꯁꯤꯗꯦꯟꯒꯨꯝ ꯊꯣꯛꯑꯒ ꯀꯣꯛꯀꯨꯝꯕ ꯁꯣꯏꯕ ꯈꯣꯠꯄ ꯑꯗꯨꯒꯨꯝꯕꯁꯨ ꯆꯠꯂꯦꯕ ꯑꯃ ꯉꯁꯥꯏꯁꯨ ꯑꯃ ꯂꯥꯛꯂꯝꯕꯅꯦꯕ ꯃꯥꯗꯣ ꯂꯥꯛꯄ ꯉꯝꯗ꯭ꯔꯦ ꯃꯥ ꯃꯌꯨꯝꯗ ꯑꯣꯏꯅ ꯂꯥꯛꯑꯣ ꯈꯣꯠꯂꯣ ꯍꯥꯏꯅꯀꯣ
ꯎꯝ
ꯇꯧꯔꯝꯃꯦꯕ ꯉꯁꯥꯏꯗꯣ
ꯑꯪ
ꯃꯥꯝ ꯃꯥ ꯉꯁꯥꯏ ꯍꯥꯏ ꯗꯥ ꯉꯍꯥꯟ ꯁꯤꯖꯥꯗ ꯊꯥ ꯑꯍꯨꯝ ꯂꯩꯌꯦ ꯍꯥꯏꯌꯦ
ꯎꯝ
ꯅꯨꯄꯥ ꯃꯥꯒꯤ ꯀꯩ ꯑ ꯀꯩꯅꯣꯁꯦ ꯄꯦꯁꯦꯟꯖꯦ
ꯎꯝ
ꯁꯤꯖꯥꯗ ꯊꯥ ꯑꯍꯨꯝꯗ ꯂꯩꯕ ꯍꯥꯏꯕꯖꯦ ꯄꯩꯁꯥꯗꯤ ꯀꯌꯥꯝ ꯇꯥꯔꯝꯒꯅꯤ ꯌꯦꯡꯉꯨꯅꯦ
ꯐꯖꯅ ꯇꯥꯔꯅꯦꯕ ꯑꯗꯣ ꯃꯥ ꯃꯥꯅ ꯃꯥꯅ ꯌꯦꯡꯕ ꯃꯇꯝꯗ ꯃꯥ ꯃꯥ ꯃꯉꯣꯟꯗ ꯌꯦꯡꯕꯗꯩ ꯎꯝ ꯐꯥꯒ꯭ꯔꯦ ꯍꯥꯏ ꯁꯤꯖꯥꯗꯨꯗ ꯉꯝꯗꯕꯗꯣ
ꯑꯥ
ꯄꯩꯁꯥ ꯃꯣꯏ ꯁꯦꯡꯅ ꯍꯥꯏꯔꯗꯤ ꯀꯩꯅꯣꯁꯨ ꯈꯔꯗꯤ ꯇꯧꯋꯦꯗꯅ ꯅꯪ ꯈꯪꯉꯤꯗꯅ ꯅꯠꯇ꯭ꯔꯣ ꯁꯤꯖꯥꯗꯁꯦ
ꯎꯝ ꯃꯁꯥꯒꯤ ꯑꯣꯏꯅ ꯈꯔ ꯑꯗꯨꯝ ꯄꯩꯁꯥ ꯆꯥꯎꯋꯤꯗꯅꯀꯣ ꯑꯗꯨꯒ
ꯂꯣꯏ ꯐ ꯐꯨꯜꯂꯤꯗꯤ ꯍꯥꯏꯔꯣꯏꯒꯦ ꯑꯗꯣ
ꯍꯣꯏꯅꯦ ꯈꯪꯉꯤꯅꯦ ꯅꯪ ꯍꯥꯏꯅꯤꯡꯉꯤꯗꯣ ꯅꯪ ꯍꯥꯏꯅꯤꯡꯉꯤꯗꯣ ꯑꯩꯈꯣꯏꯁꯨ ꯂꯣꯏ ꯚꯥꯞ ꯇꯥꯔꯦꯕ ꯎꯝ ꯎꯝ
ꯃꯥꯅ ꯋꯥꯔꯤ ꯑꯃꯨꯛ ꯁꯥꯔꯛꯑꯦꯕ ꯂꯧꯔꯣꯏꯌꯦ ꯄꯣꯠꯇꯣ ꯌꯥꯝ ꯂꯨꯍꯟꯕꯒꯤ ꯇꯥꯏꯞꯇ ꯀꯩꯅꯣ ꯇꯧꯍꯟꯕꯗꯣ
ꯎꯝ ꯑꯗꯨꯅ ꯊꯕꯛꯁꯤꯗꯤ ꯑꯔꯥꯏꯕ ꯄꯣꯠꯇꯨꯗꯤ ꯂꯥꯏꯔꯒ ꯑꯗꯨꯝ ꯂꯥꯏꯔꯒ ꯂꯣꯏꯁꯟꯕ ꯌꯥꯕ ꯊꯕꯛꯇꯨꯗꯤ ꯑꯗꯨꯝ ꯂꯥꯏꯍꯟꯒꯗꯕꯅꯦꯕ ꯑꯗꯣ ꯑꯩꯈꯣꯏꯗꯁꯨ ꯃꯤꯗꯁꯨ ꯍꯥꯏꯗꯤ ꯑꯩꯈꯣꯏꯗꯁꯨ ꯀꯩ ꯑꯩꯈꯣꯏꯗꯤ ꯀꯩꯝ ꯈꯪꯕ ꯅꯠꯇꯦ ꯆꯠꯂꯤꯗꯣ ꯑꯩꯈꯣꯏꯗꯤ ꯀꯩꯝ ꯈꯪꯗꯕꯅꯤꯅ ꯑꯩꯈꯣꯏꯗꯤ ꯂꯥꯏꯌꯦꯡꯕ ꯆꯠꯄꯅꯦꯕ ꯑꯩꯈꯣꯏꯗꯤ ꯀꯩꯝ ꯈꯪꯄꯣꯠꯇꯦꯕ ꯈꯪꯗꯕ ꯄꯣꯠ ꯄꯣꯠꯇꯨꯗ ꯈꯪꯗ꯭ꯔꯦ ꯍꯥꯏꯗꯨꯅꯁꯨ ꯃꯤꯗꯨꯗ ꯅꯪꯒꯤꯁꯦ ꯑꯗꯨꯅꯤ ꯅꯪꯗꯤ ꯁꯨꯃꯥꯏꯅ ꯇꯧꯔꯦ ꯑꯗꯨ ꯇꯧꯔꯦꯅ ꯌꯥꯝꯅ ꯄꯣꯠꯇꯣ ꯌꯥꯝ ꯍꯦꯟꯖꯟꯅ ꯍꯥꯏꯖꯜꯂꯒꯁꯨ ꯑꯩꯈꯣꯏꯗꯤ ꯑꯗꯨꯝ ꯑꯦ ꯃꯥꯅ ꯍꯥꯏꯗꯨ ꯆꯨꯝꯃꯤꯅꯦꯅ ꯑꯗꯨꯝ ꯂꯩꯔꯤꯅꯦꯕ ꯑꯗꯨꯅ ꯂꯩꯕꯅꯤꯅ ꯑꯗꯨꯒꯤ ꯑꯗꯨꯗ ꯑꯩꯈꯣꯏꯒꯤꯗꯤ ꯁꯣꯏꯗꯅꯀꯣ ꯑꯩꯈꯣꯏꯗꯗꯤ ꯌꯥꯝꯅ ꯑꯗꯣ ꯃꯣꯏꯗꯨꯕꯨꯗꯤ ꯐꯕ ꯍꯥꯏꯗꯤ ꯑꯩꯈꯣꯏꯗꯗꯤ ꯌꯥꯝꯅ ꯁꯣꯏꯔꯤꯕ ꯃꯥꯡꯕꯖꯨ ꯑꯩꯈꯣꯏꯗꯗꯤ ꯌꯥꯝ ꯍꯦꯟꯅ ꯃꯥꯡꯉꯤꯅꯦ ꯍꯥꯏꯕ
ꯃ
ꯌꯥꯝ ꯁꯤꯝꯄꯜ ꯑꯣꯏꯅ ꯌꯥꯝ ꯌꯥꯝꯅ ꯆꯝꯅ ꯑꯗꯨꯝ ꯌꯦꯡꯉꯒ ꯐꯒꯗꯕ ꯄꯣꯠꯇꯣ ꯌꯥꯝꯅ ꯂꯨꯍꯜꯂꯒꯗꯤ
ꯎꯝ
ꯑꯗꯨꯅꯤ
ꯀꯩꯅꯣ ꯀꯩꯅꯣ ꯊꯥ ꯑꯍꯨꯝꯗꯤ ꯑꯁ ꯏꯃꯥꯎ ꯅꯄꯥꯎ ꯉꯁꯥꯏ ꯀ꯭ꯌꯥꯔꯠ ꯇꯥꯗꯤ ꯇꯥꯏ ꯍꯥꯏꯕꯅꯦꯕ ꯑꯩ ꯉꯛꯈ꯭ꯔꯕꯅꯦ ꯑꯁꯦꯡꯕ
ꯎꯝ
ꯍꯣꯏ ꯃꯣꯏ ꯏꯃꯨꯡꯅꯁꯨ ꯂꯤꯡꯗꯤ ꯂꯤꯡꯕꯀꯣ ꯀꯩꯅꯣ ꯇꯧꯋꯦ ꯃꯤ ꯅꯦꯕ ꯎꯝ ꯑꯗꯨꯝ ꯍꯥꯏꯔꯔꯣꯏꯒꯦ ꯑꯗꯨꯝ ꯀꯣ ꯂꯤꯡꯕ ꯂꯤꯡꯉꯦ ꯍꯥꯏꯕ
ꯑꯥ
ꯑꯗꯨꯒꯤ ꯉꯝ ꯉꯝꯕ ꯖꯥꯠꯅꯦ
ꯃꯥꯅꯦ
ꯒ꯭ꯌꯥꯟ ꯇꯥꯕ ꯖꯥꯠ ꯅꯠꯇꯦꯗ ꯃꯣꯏ
ꯍꯣ ꯃꯣꯏꯅ ꯁꯨꯃꯥꯏꯅ ꯃꯌꯥꯝꯒꯤ ꯇꯧꯔꯒ ꯁꯨꯃꯥꯏꯅ ꯇꯧꯕꯤꯔꯤꯖꯤꯖꯨ ꯐꯩꯗ ꯊꯥ ꯑꯍꯨꯝ ꯇꯧꯔꯒ ꯂꯥꯛꯑꯒ ꯐꯠꯇꯕꯗꯣ ꯁꯤꯗ ꯐꯔꯕꯅꯦꯕ ꯑꯗꯨꯝ ꯈꯔ ꯈꯔ ꯑꯗꯨꯝ
ꯎꯝ ꯋꯥꯔꯤ ꯑꯁ ꯃꯥꯅ ꯋꯥꯔꯤꯃꯨꯛ ꯇꯧꯔꯛꯄꯒ ꯑꯩ ꯏꯃꯥ ꯃꯁꯥꯥꯁꯀ ꯇꯧꯕꯁꯦ ꯑꯦꯁ ꯅꯨꯡꯉꯥꯏꯕꯁꯤꯗꯤ ꯃꯁꯥꯁꯁꯦ ꯑꯁꯦꯡꯕ
ꯑ ꯀꯃꯥꯏ ꯇꯧꯒꯦ ꯃꯁꯥꯁꯅ ꯑꯅꯝꯕ ꯑꯣꯏꯕ꯭ꯔꯣ ꯃꯦꯆꯤꯟꯅ ꯑ ꯑꯩꯈꯣꯏꯒꯤ ꯈꯨꯠꯂꯥꯏꯅ ꯑ ꯀ ꯃꯦꯆꯤꯟꯅ ꯇꯧꯕꯗꯨꯒ ꯃꯁꯥꯥꯁꯀ ꯀꯅꯥ ꯍꯦꯟꯅꯒꯦ
ꯎꯝ ꯅꯨꯡꯉꯥꯏꯕꯗꯤ ꯀꯩꯅꯣ ꯈꯨꯠ ꯈꯨꯠ ꯌꯥꯎꯔꯛꯄꯁꯤꯅ ꯍꯦꯟꯗꯤ ꯅꯨꯡꯉꯥꯏꯅ
ꯎꯝ
ꯌꯥꯝ ꯀꯩꯅꯣ ꯊꯥꯏꯗꯣ ꯊꯥꯏ ꯄꯥꯠꯇꯔꯁꯨ ꯌꯥꯝ ꯇꯧꯋꯦꯕ
ꯎꯝ
ꯑꯗꯨ ꯈꯔ ꯇꯧꯋꯦ ꯑꯗꯨ ꯃꯦꯆꯤꯟꯅ ꯃꯦꯆꯤꯟꯒꯨꯝꯕꯗꯤ ꯊꯥꯎ ꯇꯩꯁꯜꯂꯒ ꯑꯗꯨꯝ ꯅ ꯇꯩꯁꯜꯂꯒ ꯃꯥꯒꯤ ꯌꯣꯠꯀꯤ ꯑꯃ ꯀꯩꯅꯣꯃ ꯂꯩꯌꯦ ꯑꯗꯨꯅ ꯇꯛꯁꯟꯕ ꯀꯩꯅꯣ ꯈꯛꯇꯅꯤꯗ
ꯑꯣ
ꯈ꯭ꯋꯥꯏꯗꯒꯤ ꯅꯨꯡꯉꯥꯏꯕꯗꯤ ꯈꯪꯉꯔꯥ ꯀꯩꯅꯣ ꯃꯌꯥꯡꯁꯤ ꯃꯌꯥꯡꯁꯤꯡꯅ ꯃꯁꯥꯖ ꯇꯧꯕꯗꯣ ꯁꯝ ꯀꯛꯄꯒꯨꯝꯕꯗ ꯑ ꯑ ꯑ ꯑꯁ ꯃꯣꯏ ꯃꯣꯏꯅ ꯇꯧꯔꯛꯄꯁꯤꯗꯤ ꯑꯁ ꯅꯨꯡꯗꯤ ꯅꯨꯡꯉꯥꯏꯕꯖꯥꯠꯅꯤ
ꯅꯨꯡꯉꯥꯏꯕꯅꯦ ꯎꯏꯕꯅꯦ
ꯌꯥꯡꯈꯩ ꯈꯛꯇꯅꯦ ꯌꯥꯡꯈꯩ ꯌꯥꯡꯈꯩꯒꯤ ꯀꯨꯏꯅ ꯑꯗꯨꯝ ꯇꯧꯋꯦꯕ ꯁꯝ ꯀꯛꯄꯒ ꯍꯥꯏꯗꯤ ꯆꯥꯝꯃ ꯍꯟꯗ꯭ꯔꯦꯠ
ꯃꯥꯅꯦ ꯐꯖꯅ ꯇꯧꯕꯅꯦ ꯁꯤꯒꯤ ꯑꯩꯈꯣꯏꯒꯤ ꯂꯦꯡ ꯖꯨꯝ ꯑꯗꯒꯤ ꯁꯤꯒꯤ ꯁꯣꯜꯖꯔ ꯂꯦꯡꯖꯨꯝ ꯑꯗꯨꯗꯒꯤ ꯀꯣꯛ ꯉꯛ ꯃꯥꯏ ꯐꯖꯅ ꯇꯧꯕꯅꯤ ꯅꯥꯀꯣꯡꯕꯧ ꯌꯥꯎꯔꯒ ꯇꯧꯕꯅꯦ
ꯍꯣꯏ ꯃꯣꯏ ꯃꯥꯏꯖꯤ ꯄꯥꯏꯗꯤ ꯄꯥꯏꯍꯟꯅꯤꯡꯗꯕꯅꯦ ꯃꯣꯏ ꯃꯌꯥꯡ ꯅ ꯈꯇꯔ ꯂꯩꯦꯕ ꯍ
ꯎꯝ ꯑꯗꯨ ꯎꯄꯥꯏ ꯂꯩꯇꯦ ꯑꯗꯨꯝ ꯄꯥꯏꯔꯛꯄꯅꯦ ꯌꯥꯗꯕꯅꯤ
ꯃꯣꯏ ꯅꯨꯡꯗꯤ ꯅꯨꯡꯉꯥꯏꯕꯀꯣ ꯃꯣꯏꯁꯦ ꯑꯁꯦꯡꯕ ꯃꯣꯏ ꯒꯤꯐꯇꯦꯠ ꯑꯣꯏꯅꯦ ꯃꯣꯏꯁꯦ ꯈꯨꯠꯀꯨꯝꯕꯁꯦ ꯃꯣꯏꯁꯦ
ꯎꯝ ꯎꯝ ꯃꯁꯥꯒꯤ ꯃꯣꯏꯁꯨ ꯇꯝꯃꯤꯅꯤꯗ ꯇꯝꯗ ꯌꯥꯄꯣꯠꯇꯦꯗ
ꯎ
ꯇꯝꯃꯝꯒꯅꯤꯕ
ꯝꯗꯤ ꯇꯝꯃꯝꯃꯅꯤ ꯃꯨ ꯑꯗꯨꯕꯨꯗꯤ
ꯎꯝ
ꯍꯩꯗꯤ ꯍꯩꯌꯦ ꯄꯩꯁꯥ ꯇꯥꯟꯕꯅꯁꯦ ꯃꯣꯏꯁꯦꯀꯣ
ꯎꯝ
ꯄꯥꯏꯗꯕꯗꯤ ꯃꯥꯟꯕ ꯑꯁ ꯄꯩꯁꯥ ꯄꯥꯏ ꯑꯌꯥꯥꯏꯦꯝꯃꯣꯣꯏꯗꯣ ꯃꯌꯨꯝ ꯃꯌꯨꯝ ꯆꯠꯂꯗꯤꯀꯣ ꯃꯣꯏ ꯃꯣꯏꯒꯤ ꯃꯐꯝ ꯃꯐꯝ ꯀꯩꯅꯣ ꯌꯧꯔꯗꯤ ꯑꯆꯧ ꯑꯆꯧ ꯁ ꯍꯥꯏꯅꯤ ꯃꯣꯏꯁꯦ
ꯃꯣꯏꯅ ꯄꯥꯏꯗꯕ ꯍꯥꯏꯁꯦ ꯃꯌꯥꯝ ꯃꯃꯥꯡꯗꯗꯤ ꯇꯧꯔꯤꯅꯦꯕꯀꯣ ꯑꯗꯣ ꯃꯣꯏꯒꯤ ꯍꯥꯏꯗꯤ ꯃꯣꯏꯅ ꯄꯥꯏꯔꯤꯁꯤꯁꯨ ꯃꯣꯏꯁꯤꯦ ꯏꯀꯥꯏꯕ ꯈꯪꯗꯦꯕ ꯏꯀꯥꯏꯕꯁꯦ ꯊꯥꯗꯣꯛꯑꯒꯗꯤ ꯊꯕꯛ ꯈꯨꯗꯤꯡꯃꯛ ꯑꯩꯁꯨ ꯅꯨꯡꯉꯥꯏꯌꯦꯦ ꯏꯇꯥꯎꯁꯨ ꯅꯨꯡꯉꯥꯏꯌꯦꯦ ꯏꯀꯥꯏꯕꯁꯦ ꯑꯩꯈꯣꯏꯅ ꯊꯥꯗꯣꯛꯑꯒꯗꯤ ꯑꯩꯈꯣꯏꯁꯨ ꯑꯗꯨꯝ ꯑꯩꯈꯣꯏꯁꯨ ꯉꯝꯅ ꯉꯝꯅꯕ ꯇꯧꯈꯤꯕ ꯌꯥꯏ ꯍꯥꯏꯕ ꯑꯗꯣ ꯑꯩꯈꯣꯏꯗꯤ ꯏꯀꯥꯏꯕ ꯑꯃ ꯃꯌꯥꯝ ꯃꯃꯥꯡꯒꯤꯗ ꯑꯩ ꯏꯖꯠꯀꯤ ꯑꯃ ꯌꯦꯡ ꯂꯩꯕꯁꯦ ꯁꯤꯗꯅꯦꯕ ꯌꯥꯝ ꯐꯔꯛ ꯇꯥꯔꯤꯁꯦ ꯑꯩꯈꯣꯏꯅ ꯁꯨꯃꯥꯏꯅ ꯁꯨꯝ ꯍꯟꯊꯔꯤꯁꯦ ꯃꯣꯏꯅ ꯁꯨꯝ ꯋꯥꯡꯈꯠꯈ꯭ꯔꯤꯁꯦ ꯑꯗꯨꯅ ꯏꯀꯥꯏꯕꯁꯤꯃ ꯊꯥꯗꯣꯛꯄ ꯑꯗꯨꯗꯒꯤ ꯃꯌꯥꯝꯅ ꯀꯩ ꯈꯟꯈꯤꯅꯤ ꯍꯥꯏꯕꯁꯤꯃ ꯈꯟꯗꯕ ꯑꯗꯨꯅꯦ ꯑꯗꯨꯕꯨ ꯑꯩꯈꯣꯏꯗꯤ ꯑꯩꯈꯣꯏꯒꯤ ꯊꯥꯏꯅꯉꯥꯏ ꯑꯍꯜ ꯂꯃꯟꯗꯒꯤ ꯑꯗꯨꯝ ꯄꯣꯠꯁꯦ ꯑꯗꯨꯃꯥꯏꯅ ꯇꯧ ꯂꯥꯛꯄꯅꯦꯅ ꯈꯜꯂꯦꯕ ꯍꯧꯖꯤꯛꯇ ꯊꯕꯛ ꯑꯃ ꯈꯤꯇꯪ ꯑꯩꯈꯣꯏꯗꯒꯤ ꯂꯩꯔꯤꯕꯗꯒꯤ ꯈꯤꯇꯪ ꯍꯟꯊꯕ ꯊꯕ ꯑꯃ ꯇꯧꯕ ꯃꯇꯝꯗ ꯏꯁꯥꯗ ꯑꯗꯨꯝ ꯤ ꯑꯗꯨꯝ ꯐꯥꯎꯗ꯭ꯔꯅꯤ
ꯎꯝ ꯀꯩꯝ ꯐꯥꯎꯋꯤ ꯍꯣꯏ ꯏꯒꯣ ꯍꯥꯏꯁꯤꯔꯥ ꯄ꯭ꯔꯥꯏ ꯍꯥꯏꯁꯤꯔꯥ ꯀꯣ ꯑꯗꯨ ꯁꯣꯛꯄꯗꯣ
ꯎꯝ
ꯎ
ꯑꯗꯣ ꯑꯗꯨ ꯁꯣꯛꯔꯦ ꯃꯣꯏꯒꯤꯗꯤ ꯑꯗꯨ ꯂꯩꯇꯦꯕ ꯃꯣꯏ ꯃꯁꯦꯟꯗ ꯂꯩꯅꯔꯝꯕꯗꯤ ꯌꯥꯏ ꯎꯝ ꯑꯗꯨꯕꯨ ꯑꯩꯈꯣꯏꯒꯤ ꯁꯤꯗ ꯑꯩꯈꯣꯏꯒꯤ ꯃꯅꯤꯄꯨꯔꯁꯤꯗ ꯂꯩꯔꯤꯕ ꯃꯣꯏ ꯀꯥꯡꯕꯨꯁꯤꯗꯤ ꯑꯗꯨꯒꯤ ꯄꯣꯠꯇꯣ ꯂꯣꯏ ꯊꯥꯗꯣꯛꯈ꯭ꯔꯕꯅꯦꯕ ꯁꯤꯗꯒꯤ ꯂꯥꯛꯑꯒ ꯑꯗꯨꯝ
ꯌꯥꯔꯤꯉꯩ ꯄꯩꯁꯥ ꯇꯥꯅꯤ ꯁꯤꯅꯦꯕ
ꯃꯥꯅꯦ ꯃꯑꯣꯡ ꯃꯥꯟꯗꯕꯤꯗ ꯌꯥꯝ ꯄꯥꯏꯕꯅꯦ ꯃꯣꯏꯁꯦ
ꯄꯥꯏꯅꯤ
ꯑꯗꯨꯗꯒꯤ ꯌꯣꯠ ꯌꯣꯠ ꯀꯧꯇꯥ ꯄ꯭ꯂꯥꯁꯇꯤꯛ ꯈꯣꯝꯕ ꯂꯥꯛꯄ ꯑꯩꯅ ꯈꯪꯕꯀꯣ ꯑꯃꯀꯣ ꯕꯖꯥꯔ ꯃꯅꯨꯡꯗ ꯃꯁꯥꯒꯤ ꯄ꯭ꯂꯣꯠ ꯑꯃ ꯇꯧꯔꯒ ꯗꯨꯀꯥꯟ ꯆꯥꯎꯅ ꯐꯝꯅꯔꯝꯕ ꯑꯩꯈꯣꯏꯔꯣꯝꯗ ꯑꯗꯨꯝ ꯂꯥꯛꯄ ꯆꯍꯤ ꯃꯉꯥ ꯇꯔꯨꯛꯀꯤ ꯃꯇꯨꯡꯗ ꯊꯦꯡꯅꯕꯀꯣ ꯑꯗꯨꯝ ꯂꯥꯛꯑꯝꯕ ꯍꯥꯏꯇꯥꯔꯦ ꯑꯩꯅꯁꯨ ꯃꯁꯛ ꯈꯪꯕ ꯑꯗꯨꯩ ꯏꯃꯥꯟꯅꯕ ꯏꯕꯥꯅꯤ ꯕꯖꯥꯔ ꯆꯠꯄꯗ ꯉꯛꯏꯗꯣꯏꯅꯣ
ꯑꯁ
ꯀꯔꯤꯅꯣ ꯇꯧꯔꯤꯁꯤ ꯃꯥꯅ ꯃꯌꯥꯝꯅ ꯃꯉꯣꯟꯗ ꯑꯩꯈꯣꯏꯒꯤ ꯀꯩꯀꯩꯒ ꯀꯧꯔꯀꯣ ꯑꯗꯨꯒ ꯄꯨꯔꯥ ꯗꯨꯀꯥꯟꯗꯨꯒꯤ ꯆꯥꯎꯅ ꯑꯩꯈꯣꯏꯒꯤ ꯍꯣꯜꯁꯦꯜꯒꯤ ꯗꯨꯀꯥꯟ ꯑꯃ ꯐꯝ ꯂꯩꯔꯝꯕ ꯀꯥꯟꯗ ꯑ ꯃꯥꯅ ꯆꯍꯤ ꯃꯉꯥꯗꯨꯗ ꯀꯌꯥꯝ ꯍꯣꯠꯅꯔꯝꯅꯤ
ꯃꯥꯅꯦꯅꯦ
ꯃꯆꯤꯠ ꯃꯆꯤꯠ ꯃꯥꯅꯦ ꯃꯆꯤꯠ ꯃꯆꯤꯠ ꯃꯆꯤꯠ ꯃꯆꯤꯠ ꯇꯨꯡꯁꯤꯜꯂꯝꯗꯣꯏꯅꯦꯕ ꯖꯤꯛ ꯀꯖꯤ ꯇꯨꯡꯁꯤꯜꯂ ꯇꯨꯡꯁꯤꯜꯂ ꯃꯥꯏꯗꯣ ꯃꯥꯏ ꯁꯥꯒꯠꯂꯛꯏꯅꯦꯕ
ꯃꯣꯏꯗ ꯃꯣꯏꯁꯨ ꯄꯩꯁꯥꯥꯁꯦ ꯁꯤ ꯅꯥꯐꯝꯁꯨ ꯃꯣꯏꯁꯦ ꯐꯤꯔꯣꯅꯁꯨ ꯄꯩꯁꯥ ꯀꯩꯅꯣ ꯏꯁꯄꯦꯟ ꯇꯧꯗꯕ ꯐꯣꯟ ꯑꯇꯥꯡ ꯑꯇꯥꯥꯡꯕꯁꯨ ꯑꯗꯨꯗ ꯁꯦꯚꯤꯡ ꯉꯥꯛꯇꯅꯦ ꯃꯣꯏ ꯋꯥꯈꯜꯁꯦ ꯅꯠꯇ꯭ꯔꯥ
ꯎꯝ ꯑꯗꯨꯗꯒꯤ ꯆꯥꯕ ꯊꯛꯄ ꯍꯥꯏꯔꯦ ꯃꯣꯏꯒꯤꯗꯤ ꯅꯣꯡꯃꯒꯤ ꯃꯣꯏꯒꯤ ꯏꯁꯄꯤ ꯃꯣꯏꯒꯤ ꯑꯣꯏꯅ ꯃꯣꯏꯒꯤ ꯍꯣꯇꯦꯜ ꯑꯃ ꯂꯩꯅꯤꯕ ꯑꯗ ꯂꯣꯏ ꯇꯧꯗꯣꯏꯅꯦ ꯑꯌꯨꯛꯀꯤꯁꯨ ꯑꯌꯨꯛꯀꯤꯁꯨ ꯅꯨꯡꯊꯤꯟꯒꯤꯁꯨ ꯅꯨꯡꯗꯥꯡꯒꯤꯁꯨ ꯑꯗꯣ ꯃꯣꯏꯗꯤ ꯈꯖꯤꯛ ꯈꯖꯤꯛ ꯌꯥꯝꯁꯨ ꯆꯥꯗꯦꯗꯅꯀꯣ ꯑꯗꯨꯗꯒꯤ ꯑꯍꯦꯟꯕ ꯃꯣꯏ ꯆꯠꯂꯒ ꯑꯇꯣꯞꯄ ꯑꯩꯈꯣꯏꯒꯤ ꯂꯩꯔꯤꯕ ꯍꯣꯇꯦꯜ ꯑꯆꯧꯕ ꯔꯦꯁꯇꯨꯔꯦꯟ ꯑꯆꯧꯕꯗꯣ ꯑꯩꯈꯣꯏꯅ ꯄꯩꯥ ꯍꯨꯝꯖꯏꯁꯦ
ꯎꯝ
ꯁꯤ ꯄꯣꯠ ꯆꯩꯩ ꯍꯧꯨꯖꯤꯛꯇꯦꯕ ꯑꯩꯈꯣꯏꯅ ꯀꯤꯂꯣ ꯑꯃ ꯆꯥꯕꯗ ꯂꯨꯄꯥ ꯆꯝꯃꯉꯥ ꯆꯥꯇ꯭ꯔꯨꯛꯇꯨꯗꯤ ꯑꯗꯨꯗꯤ ꯑꯗꯨꯝ ꯆꯥꯊꯣꯛꯑꯦꯕ ꯑꯗꯨꯗꯒꯤ ꯍꯦꯟ ꯍꯕ ꯉꯥꯛꯇꯅꯦꯕ ꯍꯦꯜꯂꯤ ꯉꯥꯛꯇꯅꯦꯕ
ꯎꯝ
ꯑꯗꯨꯃꯥꯏꯅ ꯆꯥꯊꯣꯛꯑꯦ ꯃꯣꯏꯒꯤꯗꯤ ꯑꯗꯨꯒꯤ ꯄꯣꯠꯇꯣ ꯆꯥꯝꯃꯉꯥ ꯆꯇ꯭ꯔꯨ ꯍꯥꯏꯔꯦ ꯃꯣꯏꯗꯤ ꯂꯨꯄꯥ ꯌꯥꯡꯈꯩꯩꯅ ꯁꯤꯟꯗꯣꯏꯅꯦꯗ ꯑꯣꯏꯒꯤꯁꯦ ꯎ ꯈꯟꯅꯕ
ꯑꯩꯈꯣꯏꯗꯤ ꯆꯪꯕ ꯆꯪꯗꯤ ꯌꯥꯝ ꯌꯥꯝꯅ ꯂꯤꯁꯤꯡ ꯑꯃ ꯍꯦꯟꯅ ꯐꯥꯎ ꯀꯩꯅꯣ ꯇꯧꯕꯅꯤ ꯅꯠꯇ꯭ꯔꯥ
ꯃꯥꯅꯦ ꯍꯦꯜꯂꯤꯅꯦ ꯑꯩꯅ ꯆꯥꯝꯃꯉꯥ ꯆꯥꯇ꯭ꯔꯨ ꯍꯥꯏꯁꯤꯅ ꯁꯨꯝ ꯌꯥꯝꯗꯅ ꯆꯥꯕ ꯑꯗꯨꯒꯤ ꯇꯧꯕꯩꯋꯥꯅ‌ꯦ ꯑꯗꯨ ꯑꯩꯈꯣꯏꯖ‌ꯦ‌ ꯃꯌꯥꯝ ꯃꯃꯥꯡꯗꯖꯨ ꯍꯦꯟꯅ ꯀꯩꯗꯅꯣ ꯍꯥꯎꯔꯦ ꯑꯗꯨ ꯍꯥꯏꯔꯗꯤ ꯑꯩꯈꯣꯏ ꯆꯥꯁꯟꯕꯤꯕꯅꯦꯕ ꯃꯈꯟ ꯃꯈꯟ ꯇ꯭ꯔꯥꯏ ꯇꯧꯅꯤꯡꯕꯤ
ꯎꯝ ꯃꯣꯏꯗꯤ ꯄꯨꯔꯤ ꯑꯃ ꯑꯅꯤꯅ ꯂꯣꯏꯁꯤꯜꯂꯅꯤ
ꯂꯣꯏꯁꯤꯜꯂꯦ ꯍꯟꯖꯥꯡꯒ ꯍꯟꯖꯥꯡꯒ ꯇꯟꯅ ꯑꯗꯨ ꯂꯣꯏꯁꯤꯟꯈ꯭ꯔꯅꯤꯗꯣ ꯑꯗꯨ ꯑꯗꯨꯝ ꯅꯨꯡꯉꯥꯏꯔꯦ ꯑꯍꯦꯟꯕ
ꯎꯝ
ꯑꯗꯨꯗ ꯃꯤꯅ ꯑꯗꯨꯅ ꯃꯤꯒꯤꯅ ꯑꯗꯨꯝ ꯍꯥꯏꯗꯤ ꯑꯗꯨꯝ ꯍꯥꯏꯗꯤ ꯍꯦꯛ ꯄꯣꯛꯂꯛꯄꯗꯒꯤ ꯕꯤꯖꯤꯅꯦꯁꯁꯦ ꯑꯗꯨꯝ ꯁꯤꯒꯤ ꯑꯥꯏꯗꯤꯌꯥꯁꯦ ꯑꯗꯨꯝ ꯇꯧꯔꯒ ꯂꯥꯛꯄꯖꯥꯠꯅꯤ ꯃꯤꯒꯤꯗꯤ
ꯃꯥꯅꯦ ꯄꯤ ꯂꯩꯔꯒ ꯄ꯭ꯔꯦꯛꯇꯤꯁ ꯇꯧꯔꯛꯄ ꯃꯥꯜꯂꯦ ꯃꯣꯏꯁꯦ ꯑ ꯑꯗꯨꯗꯤ ꯑ
ꯀꯩꯁꯨ ꯂꯥꯕ ꯑꯥ ꯑꯥ
ꯑꯥ ꯊꯝꯃꯦ ꯊꯝꯃꯦꯀꯣ ꯊꯝꯃꯨꯀꯣ
ꯍꯣꯏ ꯍꯣꯏ ꯍꯣꯏ